ꯑꯣ ꯇꯥꯕ꯭ꯔꯣ ꯇꯥꯕ꯭ꯔꯣ
ꯇꯥꯏ ꯇꯥꯏ ꯇꯥꯏ
ꯏꯊꯥ ꯊꯥꯖꯗꯅ ꯐꯣꯟ ꯇꯧꯔꯛꯄꯁꯤ ꯀꯔꯤ ꯐꯥꯎꯕꯤꯒꯦ
ꯊꯨꯛ ꯂꯥꯎꯕ ꯑꯃ ꯐꯥꯎꯋꯦ
ꯑꯣ ꯅꯪ ꯈꯔꯗꯤ ꯃꯔꯣꯟꯗꯤ ꯂꯣꯜꯂꯤꯕ ꯑꯣꯏꯔꯦ
ꯈꯔꯤ
ꯑꯥꯏ ꯃꯅꯤꯡꯗ ꯀꯅꯥꯅꯣ ꯌꯥꯝ ꯉꯥꯡꯉꯤꯗꯣ ꯑꯝꯇ ꯉꯥꯡꯍꯜꯂꯛꯀꯅꯣꯌꯨ
ꯀꯩꯅꯣ ꯀꯃꯥꯏ ꯀꯃꯥꯏ ꯇꯧꯔꯤꯒꯦ
ꯑꯩꯗꯤ ꯑꯗꯨꯝ ꯅꯨꯡꯉꯥꯏꯔꯤꯌꯦ
ꯅꯨꯡꯉꯥꯏꯔꯤꯌꯦ
ꯑꯧ
ꯄꯪꯂꯩ ꯃꯔꯩꯔꯤꯗꯨꯔꯥ
ꯍꯣꯏ ꯍꯥꯏ ꯇꯥꯏ
ꯀꯩꯅꯣ ꯉꯁꯤ ꯊꯕꯛ ꯆꯠꯇ꯭ꯔꯣ
ꯑꯁꯤꯗꯤ ꯁꯣꯇꯤ ꯑꯣꯏꯅ ꯂꯧꯔꯦ ꯀꯥꯡꯒꯤ
ꯃꯣꯏ ꯁꯨꯇꯤꯒ ꯂꯧꯕ ꯌꯥꯄ꯭ꯔꯣ
ꯑꯦ ꯑꯩꯅꯕꯨꯨꯛ ꯂꯧꯒꯦ ꯍꯥꯏꯗꯤ ꯂꯣꯏ ꯌꯥꯏ ꯀꯩꯅꯣ
ꯑꯁ ꯈꯪꯉꯦꯗ ꯉꯍꯥꯟ ꯂꯩꯔꯒ ꯀꯧꯔꯛꯑꯗꯕ ꯀꯩꯒꯤ ꯂꯥꯛꯇ꯭ꯔꯤꯅꯣ ꯒ ꯍꯥꯏꯕ ꯀꯥꯟꯗ ꯎꯄꯥꯏ ꯂꯩꯇꯦꯅ ꯑꯗꯨꯝ ꯀꯔꯤꯝ ꯈꯨꯝꯕꯁꯨ ꯉꯝꯃꯣꯏꯗꯕꯗ
ꯍꯧꯣꯏꯗꯤ ꯆꯠꯇ꯭ꯔꯦ ꯑꯩꯅ ꯆꯠꯅꯤꯡꯗ꯭ꯔꯗꯤ
ꯑꯦ ꯅꯪ ꯈꯔꯒ ꯉꯥꯡ ꯉꯝꯖꯔꯕꯣ
ꯀꯥꯏ ꯄꯛꯇ ꯑꯦ
ꯅꯠꯇꯦ ꯑꯩ ꯍꯥꯏꯖꯦ ꯌꯦꯡꯉꯣꯅꯦ ꯑꯩ ꯃꯇꯝ ꯈꯔ ꯂꯥꯛꯑꯝꯕ ꯀꯥꯟꯗꯨꯗꯗꯤ ꯅꯪ ꯀꯩꯝ ꯉꯥꯡꯉꯝꯈꯤꯗꯕꯅꯤꯗ
ꯀꯔꯤꯟ ꯑꯦ ꯋꯥꯕꯨ ꯄꯨꯡꯉꯥꯡ ꯉꯥꯡꯒꯗ꯭ꯔꯣ ꯃꯇꯥꯡ ꯆꯥ ꯆꯥꯅ ꯉꯥꯡꯒꯗꯕꯅꯤ
ꯃꯇꯥꯡ ꯆꯥ ꯆꯥꯅꯌꯦ ꯅꯪ ꯍꯦꯛ ꯀꯧꯔꯛꯄ ꯀꯥꯟꯗ ꯅꯪ ꯅꯊꯨꯟ ꯊꯥꯡꯒꯠꯀꯩ ꯆꯦꯟꯒ꯭ꯔꯗꯕ ꯄꯣꯠꯇꯨꯕꯨ
ꯑꯗꯨꯅ ꯃꯣꯏꯗ ꯂꯩꯔꯝꯃꯤ ꯀꯥꯟꯅ ꯇꯧꯕꯅꯦ ꯍꯧꯖꯤꯛꯇꯤ ꯂꯩꯇ꯭ꯔꯦ ꯀꯩꯅꯣ ꯍꯧꯖꯤꯛꯇꯤ ꯑꯩ ꯀꯨꯁꯤ
ꯍꯧꯖꯤꯛꯇꯤ ꯅꯨꯡꯉꯥꯏꯔꯦꯕꯥ
ꯍꯧꯖꯤꯛꯇꯤ ꯄꯨꯝ
ꯑꯩꯁꯨ ꯍꯧꯖꯤꯛ ꯍꯜꯂꯛꯇ ꯉꯥꯏꯔꯤꯅꯦ ꯑꯁ ꯅꯣꯡꯅ ꯄꯨꯡꯂꯨꯞ ꯂꯨꯞꯄꯤꯉꯣ
ꯑꯩꯁꯨ ꯉꯁꯤ ꯀꯣꯏ ꯆꯠꯀꯦ ꯇꯧꯕꯅꯤ ꯆꯠꯇ꯭ꯔꯦ ꯅꯣꯡ ꯆꯨꯔꯛꯄꯗꯨꯗ
ꯅ ꯄꯨꯡ ꯀꯌꯥꯗ ꯅꯣꯡ ꯆꯨꯒꯦꯗꯨꯗ
ꯑꯩꯈꯣꯏ ꯄꯨꯡ ꯉꯁꯥꯏ ꯑꯃ ꯃ ꯈ ꯗꯗꯥꯗ ꯋꯥꯉꯅꯤ ꯑꯅꯤ ꯑꯅꯤ ꯗꯗꯥꯗꯒꯤ
ꯍꯅꯤꯗ ꯑꯣꯏꯗ ꯀꯦꯌꯥ
ꯎꯝ
ꯀꯩꯅꯣꯗꯥꯋꯥꯏꯣꯏꯝ ꯆꯨꯗ꯭ꯔꯅꯦ
ꯑꯦ ꯑꯗꯨꯗꯣ ꯑꯗꯨꯝ ꯆꯨꯔꯤꯅꯤ ꯀꯩꯅꯣ ꯅꯨꯡꯗꯥꯡꯕꯣ
ꯑꯣꯗꯩ ꯂꯦꯞꯇꯨꯕꯤꯔꯑꯣ
ꯎꯝ
ꯑꯗꯨꯅꯦ ꯑꯩꯁꯨ ꯑꯩꯈꯣꯏꯁꯨ ꯑꯗꯨ ꯌꯧꯁꯤꯜꯂꯛꯑꯀꯥꯟꯗꯅꯦ ꯍꯥꯏꯕ ꯆꯨꯔꯤꯗꯣ ꯑ ꯏꯃꯥꯟꯅꯕꯅ ꯑꯩ ꯈꯪꯕꯣꯏ ꯃꯥꯜꯂꯨꯔꯦ ꯑꯩꯗꯤ ꯃꯥꯅ ꯈꯪꯉꯒ ꯀꯥꯈꯠꯄ ꯃꯥꯜꯂꯨꯔꯦ ꯑꯗꯨꯒ ꯑꯣꯟꯅ ꯇꯩꯅ ꯂꯝꯕꯤꯗꯣ ꯆꯠꯂꯦ
ꯀꯩꯅꯣꯒꯤ ꯀꯩꯅꯣꯒꯤ ꯑꯩꯈꯣꯏꯅ ꯅꯍꯥꯝꯃꯣ ꯅꯣꯡꯃ ꯏꯁꯄꯣꯔꯠ ꯃꯐꯝ ꯐꯖꯩ ꯈꯣꯠꯂꯤ ꯀꯥꯏꯅ ꯍꯥꯏꯕ ꯑꯗꯨꯒꯤ ꯃꯊꯛ ꯊꯧꯒꯠꯂꯨꯕꯗꯣ
ꯑꯥ
ꯑꯗꯣꯝꯗꯒꯤ ꯑꯣꯏꯅ ꯊꯧꯊꯔꯛꯏ ꯑꯗꯨꯗꯁꯨ ꯆꯥꯐꯝꯕꯨ ꯀꯗꯤ ꯂꯩꯍꯧꯋꯦꯕ ꯐꯤꯕꯝ ꯆꯥꯐꯝꯗꯣ
ꯎꯝ
ꯑꯗꯨꯗ ꯑꯩꯗꯤ ꯈꯥꯝꯗꯣꯏꯒ ꯃꯥꯜꯂꯦ ꯑꯗꯨꯗꯨꯒ ꯈꯥꯝꯗꯕꯤꯗ ꯑꯗꯨꯝ ꯆꯠꯂꯦ ꯑꯩꯕꯨꯗꯤ ꯆꯥꯕ ꯌꯥꯗꯦꯀꯣ ꯈꯅꯥꯎ ꯌꯥꯗꯕꯒꯤ ꯑꯗ ꯁ ꯆꯥꯗꯧꯕ ꯃꯥꯜꯂꯦ ꯑꯗꯨꯔꯒ ꯆꯥꯗ꯭ꯔꯦ ꯑꯗꯨꯗꯗꯤ ꯑꯗꯨꯗ ꯀꯤꯍꯣꯝ ꯆꯥꯕꯅꯤ ꯆꯠꯂꯒ ꯆꯥꯗꯕꯤꯗ ꯍꯜꯂꯛꯄꯗ ꯅꯨꯡꯉꯥꯏꯇ꯭ꯔꯕꯅꯤꯅ ꯑꯗꯨꯗꯩ ꯍꯜꯂꯛꯑꯒ ꯍꯜꯂꯛꯄ ꯍꯜꯂꯛꯄ ꯂꯝꯕꯤꯗꯨꯕꯨꯗꯤ ꯆꯨꯝꯃꯦꯕꯀꯣ ꯅꯣꯡꯗꯤ ꯄꯂꯞ ꯂꯨꯞꯄꯦꯕ ꯅꯣꯏꯒꯤ ꯀꯩꯅꯣ ꯃꯄꯥꯗꯩꯅꯦ ꯍꯧꯔꯛꯏꯁꯦ ꯅꯣꯏꯒꯤ ꯌꯨꯝꯗꯣ
ꯎꯝ
ꯅꯣꯏꯄꯥ ꯑꯗꯨꯋꯥꯏ ꯋꯥꯏꯗꯩꯅꯦꯕ ꯅꯣꯡꯁꯦ ꯀꯟꯈꯠꯂꯛꯏꯁꯦ
ꯆꯠꯈꯤꯗꯤ ꯀꯩꯅꯣ ꯆꯠꯂꯨ ꯌꯥꯗ꯭ꯔꯣ ꯁꯥꯔꯝꯁꯤꯡꯤꯡꯗ
ꯑꯗꯨ ꯀꯥꯏꯋꯥꯏꯗ ꯂꯩ ꯀꯌꯥ
ꯑꯁꯣꯟ ꯁꯠꯅ ꯍꯥꯏꯔꯣꯝꯗ
ꯎꯝ ꯆꯠꯂꯍꯦ ꯅꯨꯃꯤꯗꯥꯡ ꯋꯥꯏꯔꯝꯗ ꯆꯠꯂꯒ
ꯃꯣꯏꯅ ꯈꯔ ꯉꯟꯅ ꯂꯥꯛꯑꯒꯗꯤ ꯆꯠ ꯌꯥꯕꯅꯦ ꯑꯗꯨꯁꯨ ꯂꯥꯛꯇꯕꯅꯤꯅ ꯑꯩꯈꯣꯏꯅ ꯑꯥ ꯉꯥꯔꯦꯟꯗ ꯆꯠꯀꯗꯕ ꯄꯣꯠꯇꯨꯅ ꯃꯊꯛꯀꯤ ꯊꯧꯒꯠꯄꯗꯨꯗ ꯊꯧꯒꯠꯂꯦ ꯆꯝ ꯆꯦ ꯑꯩꯈꯣꯏꯕꯨꯗꯤ ꯂꯝꯕꯤ ꯈꯪꯉꯦꯕ ꯑꯩꯈꯣꯏ ꯒꯥꯔꯤꯁꯤ ꯇꯣꯡꯉꯤ ꯀꯥꯡꯕꯨꯁꯤꯗꯤ ꯑꯗ ꯃꯣꯏꯅꯤ ꯆꯠ ꯎꯝ ꯑꯗꯨꯒ ꯃꯣꯏ ꯑꯅꯤꯗꯨꯅ ꯈꯪꯕ ꯌꯥꯝ ꯃꯥꯜꯂꯦ ꯚꯥꯏ ꯁꯤ ꯁꯣꯝꯅ ꯆꯠꯁꯤꯜꯂꯛꯑꯣ ꯁꯣꯝꯅ ꯆꯠꯁꯤꯜꯂꯛꯑꯣꯅ ꯇꯧꯔꯒ ꯆꯠꯂꯦ ꯑꯩꯅ ꯃꯊꯛꯀꯤ ꯃꯐꯝꯗꯨ ꯑꯣꯏꯔꯕ ꯑꯣꯏꯅꯤꯡꯗꯅ ꯆꯠꯆꯔꯁꯅꯣꯅ ꯀꯥꯍꯜꯂꯦ ꯑꯗꯨꯗꯨꯒ ꯃꯣꯏ ꯁꯤ ꯑꯗꯨꯝ ꯊꯧꯒꯈꯤ ꯊꯧꯗꯈꯤ ꯑꯗ꯭ꯔꯣ ꯌꯧꯏꯁꯤ
ꯍ ꯏꯅꯦ
ꯎꯝ ꯑꯟꯗ꯭ꯔꯣ ꯌꯧꯈ꯭ꯔꯕꯅꯤꯅ ꯎꯄꯥꯏ ꯂꯩꯇ꯭ꯔꯦ ꯑꯗꯨꯗꯩꯗꯤ ꯊꯧꯗꯣꯔꯛꯄꯗꯒꯤꯩꯗꯤ ꯅꯣꯏꯒꯤ ꯃꯄꯥꯗꯨꯋꯥꯏ ꯌꯧꯔꯛꯄꯗꯒꯤꯗꯤ ꯅꯣꯡꯗꯨꯅ ꯍꯥꯏꯊꯔꯛꯄꯁꯦ ꯍꯥꯏꯊꯔꯛꯄ ꯄꯁꯤ ꯍꯥꯏꯩꯊꯔꯛꯄꯁꯤ ꯀꯟꯈꯠꯂꯛꯑꯦꯗꯣ ꯑꯗꯨ ꯀꯟꯈꯠꯄꯗꯨꯗ ꯚꯥꯏ ꯉꯥꯛꯇ ꯂꯩꯈꯤꯁꯦꯕꯨ ꯍꯥꯏꯗꯤ ꯏꯃꯥꯟꯅꯕ ꯑꯃ ꯃꯣꯏꯒꯤ ꯃꯌ ꯃꯩ ꯆꯥꯛ ꯇꯧꯒꯗꯕ ꯑꯃ ꯂꯩꯖ ꯏꯆꯥꯥꯅ ꯃꯤ ꯂꯥꯛꯑꯦꯌꯦ ꯌꯥꯔꯔꯣꯏ ꯑꯗꯨꯝ ꯆꯠꯂꯁꯤ ꯅꯣꯡ ꯆꯣꯠꯅ ꯆꯣꯠꯅ ꯑꯗꯨꯝ ꯆꯠꯁꯤꯜꯂꯁꯤꯅ ꯄꯥꯏꯂꯠꯇꯕꯅꯤꯅ ꯃꯊꯪ ꯊꯥꯗꯣꯛꯀ ꯌꯥꯗꯕꯅꯤꯅ ꯑꯩꯈꯣꯏ ꯑꯗꯨꯝ ꯅꯣꯡꯗꯣ ꯄꯨꯡꯂ ꯂꯨꯞꯄꯒ ꯂꯥꯛꯑꯦꯗꯅ ꯑꯗꯨꯒ ꯀꯤꯍꯣꯝꯗ ꯆꯥꯕ ꯐꯪꯗ꯭ꯔꯕꯅꯤꯅ ꯑ ꯂꯝꯕꯤꯗꯒꯤ ꯀꯤꯍꯣꯝ ꯈꯔ ꯂꯩꯒ ꯆꯦ ꯇꯧꯔꯒ ꯀꯤꯔꯣꯝꯗꯣ ꯂꯩꯔꯦ ꯂꯨꯄꯥ ꯆꯥꯝꯃꯩ ꯑꯍꯨꯝ ꯇꯧꯕꯅꯦ ꯑꯗꯨꯗꯨꯒ ꯂꯣꯏꯔꯝꯗꯥꯏ ꯃꯕꯥꯅ ꯃꯣꯏꯁꯨ ꯅꯣꯡ ꯄꯨꯂꯞ ꯂꯨꯞ ꯀꯩ ꯁꯥꯇꯤꯡꯅ ꯈꯜꯂ ꯂꯩꯔꯝꯃꯤ ꯃꯔꯤ ꯂꯧꯔꯤ ꯑꯗꯨꯗꯨꯒ ꯂꯥꯛ ꯑꯗꯨꯗ ꯎꯄꯥꯏ ꯂꯩꯇꯦ ꯏꯈꯣꯝ ꯆꯥ ꯆꯠꯂꯒ ꯕꯣꯔꯥ ꯆꯥꯔ ꯑꯣꯏꯅ ꯍꯜꯂꯛꯑꯦ
ꯐꯗꯅꯦ
ꯑꯠ ꯊꯤ ꯎ ꯄꯄꯥꯜ ꯂꯩꯔꯣꯏꯗꯕ
ꯇꯣꯡꯥꯡꯁꯣ ꯊꯥ
ꯄꯣꯛꯂ ꯅꯨꯄꯤꯅꯦꯦꯝꯃꯦ ꯑꯗꯣ ꯄꯨꯡ ꯂꯨꯄꯤ ꯑꯗꯨꯗꯨꯒ ꯏꯕꯨꯡ ꯅꯠꯇꯦ ꯑꯗꯨ ꯅꯠꯇꯦ ꯀꯩꯅꯣꯝ ꯃꯄꯥ ꯌꯧꯔꯛꯄꯗꯒꯤꯩ ꯈꯔ ꯐꯔꯛꯦꯑꯦ ꯋꯥꯡꯈꯦꯝ ꯍꯦꯜꯂꯦ ꯋꯥꯡꯈꯦꯝ ꯂꯩꯔꯣ ꯋꯥꯡꯈꯦꯝ ꯈꯔ ꯍꯦꯜꯂꯛꯑ ꯀꯥꯟꯗ ꯀꯩꯅꯣ ꯑꯗꯨꯗꯒꯤꯗꯤ ꯐꯔꯛꯑꯦ ꯅꯣꯡꯗꯣ ꯑꯗꯨꯗꯨꯒ ꯑꯩꯈꯣꯏ ꯁ꯭ꯋꯥꯏ ꯋꯥꯏꯁꯤꯗꯅ ꯅꯣꯡ ꯑꯃꯝꯇꯒ ꯇꯥꯟꯍꯈꯤ
ꯄꯨꯨꯡꯣꯣꯅ ꯂꯩꯦ ꯃꯦꯝꯃꯦ ꯐꯩ ꯐꯩ ꯁꯣꯗꯅ ꯄꯨꯡꯂꯣ ꯂꯨꯞꯄꯒ ꯆꯠꯂꯦ
ꯑꯗꯅꯦꯒꯅ ꯀꯪꯦ
ꯎꯝ ꯁꯤ ꯌꯧꯔꯀꯥꯟꯗꯅ ꯀꯪꯉꯦ ꯑꯩꯅ ꯑꯣꯏꯅ ꯇꯧꯔꯦ
ꯉꯁꯤꯗꯤ ꯀꯩ ꯃꯊꯦꯜꯠ ꯑꯣꯏꯅ ꯍꯣꯠꯅꯕꯤꯔꯕ
ꯆꯥꯕꯨꯗꯤ ꯆꯥꯗ꯭ꯔꯤ ꯑꯣ ꯑꯩꯒꯤꯗꯤ ꯀꯟꯅ ꯁꯣꯟꯗ ꯆꯗꯨꯝ ꯀꯟꯅ ꯇꯥꯔꯤ
ꯂꯕꯒꯦ
ꯈꯅꯥꯎꯗꯣ ꯌꯣꯠꯄ ꯌꯥꯗ꯭ꯔꯔꯤ ꯌꯣꯠꯄꯕꯨꯗꯤ ꯌꯥꯕ ꯈꯅꯥꯎ ꯃꯅꯨꯡ ꯂꯣꯏ ꯇꯠꯂꯌꯦ
ꯎꯇꯗꯤꯅ ꯑꯣꯏ ꯊ ꯀꯜ ꯑꯣꯏꯣꯗꯅ
ꯉꯅꯠꯇꯣꯁꯨꯨꯝ ꯉꯥꯟꯖꯦꯩꯅꯦ ꯑꯗꯣ ꯃꯤꯠꯁꯤꯗ ꯍꯟꯖꯥꯡ ꯑꯍꯥꯎꯕꯁꯦ ꯎꯔꯛꯑꯒꯗꯤ ꯉꯝꯗꯦꯕꯀꯣ
ꯑꯗꯨꯗꯤ ꯀꯧꯀꯔꯦ ꯊꯣꯡꯉꯒ
ꯀꯀ ꯀꯀ
ꯑꯦ ꯀꯩꯒꯤ ꯆꯤꯟꯖꯥꯛ ꯑꯍꯥꯎꯕ ꯑꯃ ꯊꯣꯛꯣꯡꯑꯒ ꯀꯧꯗꯕ ꯌꯥꯧꯔꯛꯦ ꯑꯗꯨ ꯆꯥꯅꯕ
ꯇꯁꯦꯡꯅ ꯁꯤꯡꯅꯕ ꯍꯥꯏꯁꯦ ꯅꯣꯏꯁꯍꯥ ꯅꯠꯇ꯭ꯔꯥ
ꯑꯩ ꯌꯥꯝ ꯅꯣꯛꯀꯅꯨ ꯌꯥꯝ ꯅꯣꯛꯀꯅꯨ ꯌꯥꯝ ꯅꯣꯛꯄ ꯌꯥꯗꯦ ꯁꯤꯗ
ꯀꯔꯤ ꯑꯩꯁꯦ ꯇꯁꯦꯡꯅ ꯁꯤꯟꯅꯝꯅꯤꯅ ꯂꯥꯛꯑꯣ ꯍꯌꯦꯡ ꯆꯥꯁꯦ
ꯗꯥꯏꯔꯦꯛ ꯍꯦꯛꯇ ꯇꯧꯍꯧꯅꯕꯅꯦ ꯍꯣꯠꯅꯕꯅꯦꯕ ꯑꯩ ꯍꯌꯦꯡ ꯊꯕꯛ ꯈꯔ ꯂꯩ ꯑꯗꯨꯅ ꯍꯌꯦꯡꯗꯤ ꯂꯥꯛꯄ ꯣꯛ ꯉꯝꯃꯔꯣꯏ ꯑꯗꯨꯗꯨꯒ ꯑꯩ ꯏꯚꯅꯤ ꯂꯪꯆꯥꯛ ꯆꯥꯄ ꯃꯈꯣꯟ ꯇꯥꯕ꯭ꯔꯥ
ꯇꯥꯗꯦ ꯇꯥꯗꯦ
ꯑꯣ
ꯎꯝ
ꯌꯦꯡꯗꯤ ꯂꯥꯛꯄ ꯉꯝꯃꯔꯣꯏ ꯍꯟꯆꯤꯠ ꯍꯪꯆꯤꯠꯁꯤꯃ ꯑꯩ ꯂꯥꯛꯀꯗ꯭ꯔꯥ ꯈꯪꯗꯦ ꯑꯩ ꯒꯥꯔꯤꯁꯨ ꯁꯦꯝꯒꯗꯕꯅꯤ ꯒꯥꯔꯤꯁꯨ ꯌꯥꯗꯗꯅ ꯂꯩꯔꯦ ꯊꯧꯕꯥꯜ ꯂꯥꯛꯄꯁꯨ ꯉꯝꯗ꯭ꯔꯦ ꯃꯁꯦꯝꯅ ꯏꯃꯥꯟꯅꯕꯣꯏꯗ ꯑꯃꯨꯛ ꯄ꯭ꯔꯣꯒꯥ꯭ꯔꯝꯃꯨꯛ ꯁꯤꯟꯖꯜꯂꯛꯑꯦ ꯃꯥꯏ ꯕꯥꯔꯗꯦꯒꯤ ꯁꯣꯟꯗꯅ ꯆꯥꯕꯒ ꯌꯥꯗ꯭ꯔꯤ ꯀꯥꯟꯁꯤꯗ ꯄꯥꯛꯆꯟꯅ ꯁꯤꯟꯖꯜꯂꯛꯄꯤꯅꯤ ꯃꯌꯥꯝ ꯇꯧꯈꯠꯅꯔꯤꯛꯁꯦ
ꯃꯥꯡꯁ ꯇꯀꯦꯅꯇ
ꯇ ꯃꯍꯥꯟ ꯌꯥꯄꯣꯠꯇꯦ
ꯑꯣꯁ ꯑꯣ ꯆꯠꯂꯒ ꯌꯦꯡꯒꯦ ꯍꯥꯏꯔꯕ
ꯌꯦꯡꯉꯣ ꯌꯦꯡꯉꯣꯏ ꯆꯝꯊꯨ ꯆꯝꯊ ꯊꯊꯨ ꯑꯣꯏꯔꯁꯨ ꯃꯍꯤ ꯌꯥꯎꯗꯅ ꯅꯝꯗꯕꯤꯗ ꯈꯤꯇꯪ ꯀꯪꯂꯞꯅꯀꯣ
ꯄ ꯆ ꯊꯑꯁꯥ ꯑꯗꯨꯏꯕ
ꯎꯝ ꯑꯗꯨꯋꯥꯏꯐꯥꯎꯗꯗꯤ ꯈꯤꯇꯪ ꯐꯕꯁꯨ ꯌꯥꯏꯗꯅ
ꯍꯥꯎ ꯂꯍ ꯊꯄꯗ
ꯉꯥꯅꯨꯅꯦꯌꯦ ꯊꯣꯡꯗꯣꯏꯗꯨꯁꯨ
ꯑ ꯏꯀ ꯈꯗꯔꯕ ꯅꯅꯨꯡꯉꯥꯏꯠꯇ
ꯀꯩꯗꯧꯗꯣꯏꯅꯣ ꯂꯥꯊꯣꯛꯀꯗꯕꯅꯤ ꯀꯔꯤ ꯑꯩ ꯃꯇꯝꯗꯪ ꯑꯃꯨꯛꯛ ꯑꯩꯒꯤ ꯑꯩ ꯑꯩꯒꯤ ꯃꯇꯝꯗ ꯑꯃꯨꯛ ꯇꯧꯗꯣꯏꯅꯤ
ꯑꯗꯨꯗꯨꯅꯦꯦ ꯅꯪꯗꯤ ꯌꯦꯡꯉ ꯆꯍꯅꯤ ꯍꯥꯏꯕ ꯆꯠ ꯆꯠꯂꯨ
ꯍꯗꯤꯦ ꯇ ꯑꯩꯁꯨ ꯈꯪꯗ꯭ꯔꯦ ꯑꯗꯨꯗꯤ ꯀꯔꯝꯅ ꯇꯧꯒꯗꯣꯏꯅꯣ ꯍꯥꯏꯕꯁꯦ
ꯀꯩꯩꯅꯃꯩ ꯈꯪꯗ꯭ꯦꯕ ꯈꯪꯗꯦ ꯌꯥꯔꯣꯏꯍꯦ
ꯈꯅꯥꯎꯁꯤꯅꯅꯦ ꯅꯥ ꯐꯔꯒꯗꯤꯅꯦ ꯇꯪꯦ ꯍꯣꯞꯁꯥꯒꯗ
ꯐꯣꯏꯦꯟꯗꯦꯁ
ꯇ
ꯆꯥꯎꯝꯃꯦ
ꯌꯥꯗ ꯇꯣꯏꯅꯤꯅꯦ ꯊꯦꯡꯀꯤꯌꯨ
ꯑꯦ ꯍꯣꯏ ꯑꯗꯨꯝ ꯐꯗꯕ ꯐꯣꯏꯗꯠ ꯆꯣ
ꯆꯥꯦ ꯁꯣꯗꯁꯨ ꯆ ꯑꯗꯨꯝ ꯇꯥꯔꯛꯄ ꯆꯠꯂꯛꯑꯦ ꯑꯩꯈꯣꯏꯗꯤ ꯆꯗꯨꯝꯁꯦ ꯆꯥꯎ ꯍꯥꯏꯔꯤ
ꯑꯦ ꯍꯥꯎꯕꯅꯤꯅꯗꯣ
ꯎꯝ
ꯃꯔꯣꯈꯁꯪꯖꯔ
ꯑꯦ ꯑꯗꯨꯒꯤꯗꯤ ꯀꯩꯝ ꯇꯧꯗꯦ ꯍꯥꯏꯗꯤ ꯑꯩꯅ ꯇꯠꯄꯗꯨꯗ ꯃꯣꯔꯣꯛ ꯆꯥꯕꯗ ꯍꯥꯏꯕꯗꯤ ꯁꯥꯕ ꯄꯣꯠꯇꯨꯗꯤ ꯑꯃꯨꯛ ꯐꯥꯎꯕꯗꯨꯒꯨꯝ ꯑꯃꯨꯛ ꯇꯧꯋꯦꯕ
ꯑꯗꯨꯨꯅꯦ ꯃ ꯇꯨꯡꯒꯅꯔꯥ ꯇ ꯊꯂꯣ ꯇ ꯆ ꯊ ꯂꯥꯎ ꯊ ꯎ ꯄꯇ
ꯀꯃꯥꯏꯅ ꯇꯧꯅꯣ ꯈꯪꯗꯦ ꯇꯠꯂꯦꯅ ꯇꯠꯂꯗꯤ ꯊꯨꯞꯐꯝꯗꯤ ꯊꯣꯛꯄꯅꯦ ꯑꯗꯣ ꯊꯨꯞꯇ꯭ꯔꯤꯁꯦ
ꯑꯣ ꯇꯠꯄꯒꯤ ꯀꯩꯅꯣꯗ ꯇꯧꯔꯝꯃꯔꯣꯏ ꯅꯥꯕꯁꯅꯅꯥꯗ ꯐꯔꯝ ꯐꯔꯣ
ꯇꯠꯄꯒꯤ ꯀꯩꯅꯣꯗꯨ ꯌꯧꯗ꯭ꯔꯤꯕ ꯃꯥꯜꯂꯦ
ꯎꯝ ꯋꯥꯗꯜꯕ
ꯎꯝ
ꯋꯥꯔ ꯀꯝꯗ ꯐꯥꯏꯔ ꯐꯅ꯭ꯔꯣ ꯑꯦꯟꯖꯒꯥꯗꯤꯤ ꯑꯣ ꯆ ꯁꯥꯥꯛꯥꯕ ꯏꯁꯤꯅꯤ ꯌ ꯄꯨ ꯌꯥꯔꯣꯏ
ꯎꯝ ꯑꯣ ꯐꯔꯦ ꯐꯔ ꯗꯤ ꯎꯝ ꯇꯝꯃꯒꯦ ꯃꯣꯏ ꯈꯔꯁꯨ ꯂꯥꯡꯁꯤꯜꯂꯛꯑꯦ
ꯍ
ꯑꯗꯨꯅ ꯃꯈꯥꯗꯣ ꯉꯥꯏꯍꯥꯛꯝ ꯇꯧꯁꯤ ꯇꯃꯦ ꯀꯣ
ꯑ
ꯑꯗꯨ